ꯍꯥꯎ
ꯅꯨꯡꯉꯥꯏꯔꯤꯕꯣ ꯀꯝꯃꯥꯏ ꯀꯝꯃꯥꯏ ꯇꯧꯔꯤꯒꯦ
ꯅꯨꯡꯉꯥꯏꯔꯤꯌꯦ
ꯑꯣ ꯑꯩ ꯀꯩꯅꯣꯝꯃ ꯍꯥꯏꯒꯦ ꯇꯧꯕꯅꯤꯅꯦ ꯏꯇꯥꯎꯕꯤꯗ ꯑꯥ ꯑꯩꯗꯣ ꯍꯟꯗꯛꯅꯦ
ꯎꯝ
ꯑꯩ ꯂꯧ ꯄꯔꯤ ꯑꯃ ꯂꯧꯋꯦꯕꯀꯣ
ꯑ
ꯑꯗꯣ ꯑꯩꯅ ꯈꯜꯂꯤꯖꯤꯅ ꯍꯧꯖꯤꯛ ꯑꯩ ꯏꯟꯖꯥꯡ ꯅꯥꯄꯤꯖꯦ ꯋꯥꯠꯇꯅ ꯑꯩ ꯐꯖꯅ ꯊꯥꯒꯦꯅ ꯈꯜꯂꯤꯕꯀꯣ
ꯎꯝ
ꯑꯗꯣ ꯏꯇꯥꯎꯕꯤꯔꯣꯝꯗ ꯊꯕꯛ ꯁꯨꯅꯤꯡꯉꯥꯏ ꯃꯤꯒ ꯂꯩꯒꯗ꯭ꯔꯣ ꯃꯤ ꯃꯔꯤ ꯃꯉꯥꯃꯨꯛ ꯄꯥꯝꯃꯦ
ꯃꯤ ꯃꯔꯤ ꯃꯉꯥ ꯃꯨꯛ
ꯎꯝ
ꯑꯣ ꯑꯗꯣ ꯁꯨꯝ ꯁꯨꯝꯃꯥꯏꯟ ꯇꯧꯔꯖꯦ ꯑꯩꯈꯣꯏꯒꯤ ꯌꯨꯝ ꯃꯃꯥꯡꯒꯤꯗ ꯑꯈꯣꯏ ꯏꯅꯦꯒꯤ ꯃꯆꯥ ꯑꯃ ꯂꯩꯌꯦ
ꯑ
ꯑꯗꯨ ꯃꯥꯗꯣ ꯍꯧꯖꯤꯛ ꯑꯗꯨꯝ ꯊꯕꯛ ꯏꯪꯒꯥꯡ ꯑꯇꯩ ꯊꯣꯏꯗꯣꯛꯄꯗꯤ ꯇꯧꯗꯕꯅꯦꯕ ꯑꯗꯣ ꯑꯩ ꯃꯥꯒ ꯍꯥꯏꯐꯦꯠ ꯄꯥꯎ ꯐꯥꯎꯅꯔꯒꯦ ꯃꯥꯕꯨ ꯍꯥꯏꯔꯗꯤ ꯍꯥꯏꯗꯤ ꯃꯣꯏ ꯃꯃꯥꯟꯅꯕ ꯀꯩꯀꯩ ꯇꯧꯔ ꯃꯊꯪ ꯃꯊꯪ ꯍꯥꯏꯅ ꯌꯥꯔꯦꯗꯅ
ꯍꯣ ꯍꯣ ꯌꯥꯏꯌꯦ ꯑꯗꯣ ꯑꯥ ꯑꯗꯨꯅꯦ ꯑꯩꯅ ꯈꯜꯂꯤꯖꯦ ꯍꯧꯖꯤꯛ ꯑꯍꯥꯝꯕꯗ ꯑꯩꯅ ꯈꯜꯂꯤꯖꯦ ꯋꯥꯜ ꯍꯥꯟꯅ ꯆꯟꯖꯟꯒꯦ ꯇꯧꯅꯦꯕꯀꯣ ꯍꯥꯏꯗꯤ ꯂꯕꯨꯛ ꯃꯌꯥꯗ ꯑꯣꯏꯝꯅꯤꯅ ꯁꯟ ꯀꯔꯤ ꯀꯔꯥ ꯑꯃ ꯑꯃ ꯆꯪꯕ ꯈꯣꯠꯄꯗꯣ ꯅꯨꯡꯉꯥꯏꯇꯦꯕ ꯍꯥꯏꯗꯤ ꯃꯅꯥ ꯃꯁꯤꯡ ꯑꯁꯪꯕ ꯉꯥꯛꯇ ꯊꯥꯗꯣꯏꯅꯤꯅ ꯁꯟꯖꯤꯗꯤ ꯑꯁꯪꯕ ꯎ ꯌꯥꯗꯦ ꯍꯦꯛꯇ ꯄꯥꯝꯃꯤꯗꯅ
ꯍꯣꯏꯅꯦ
ꯑꯗꯨꯅꯦ ꯀꯔꯕꯨꯗꯤ ꯍꯥꯟꯅ ꯑꯩ ꯊꯥꯕꯕꯨꯗꯤ ꯍꯧꯔꯦꯕꯀꯣ ꯍꯧꯖꯤꯛ
ꯎꯝ
ꯑꯩ ꯄꯣꯠ ꯆꯩ ꯊꯥꯕ ꯍꯧꯖꯤꯜꯂꯛꯑꯝꯅꯦ ꯆꯥꯎꯔꯛꯇ꯭ꯔꯤ ꯉꯥꯏꯅ ꯄꯣꯠ ꯆꯩ ꯃꯍꯩ ꯄꯥꯟꯗ꯭ꯔꯤꯀꯥꯟꯗ ꯈꯥꯖꯤꯜꯍꯧꯔꯒꯦ ꯇꯧꯅꯦꯕꯀꯣ ꯋꯥꯜ ꯈꯥꯕ ꯒꯤ ꯃꯤꯅꯦꯕ ꯊꯕꯛ ꯁꯨꯕꯒꯤ ꯃꯤꯕꯨꯗꯤ ꯃꯣꯏ ꯃꯔꯤ ꯃꯉꯥꯃꯨꯛ ꯂꯩꯔꯦꯕꯀꯣ
ꯑ
ꯑꯗꯣ ꯑ ꯀꯩꯅꯣ ꯇꯧꯋꯣ ꯅꯪ ꯅꯣꯡꯇꯪ ꯂꯥꯛꯎꯗꯅ ꯑꯩ ꯍꯤꯡꯒꯣꯟꯖꯦ ꯍꯥꯏꯐꯦꯠ ꯌꯦꯡꯉꯨ ꯂꯥꯎꯗꯅ
ꯍꯣ ꯍꯣꯏ ꯑꯩ ꯂꯥꯛꯀꯦ ꯑꯗꯣ ꯎꯝ ꯁꯨꯝꯃꯥꯏ ꯇꯧꯔꯖꯦ ꯑꯩꯁꯨꯅꯦ
ꯑ
ꯍꯥꯏꯗꯤ ꯎꯝ ꯑꯩꯒꯤ ꯍꯤꯡꯒꯣꯟꯗꯣ ꯑꯥ ꯑꯩꯒꯤ ꯌꯨꯝ ꯃꯃꯥꯡꯒꯤ ꯍꯤꯡꯒꯣꯜ ꯈꯔ ꯎꯝ ꯃꯌꯥꯏ ꯋꯥꯢꯔꯞ ꯆꯥꯎꯕ ꯑꯃ ꯂꯩꯕꯗꯣ
ꯍꯣꯏ ꯍꯣꯏ ꯈꯪꯉꯦ ꯈꯪꯉꯦ
ꯑꯗꯨꯗꯣ ꯎꯝ ꯑꯩ ꯍꯧꯖꯤꯛ ꯄꯣꯠ ꯆꯩꯩ ꯑꯝꯕꯧ ꯊꯥꯗ꯭ꯔꯤꯕ
ꯑꯥ
ꯑꯗꯣ ꯀꯩꯀꯩ ꯊꯥꯗꯣꯏꯅꯣ ꯍꯧꯖꯤꯛ ꯈꯪꯗꯕꯒꯤꯗꯣ ꯎꯝ ꯇꯥꯎꯒꯦ ꯄꯣꯠꯆꯩ ꯊꯥ ꯈꯣꯠꯂꯦꯝ ꯇꯧꯔꯖꯨ ꯁꯨꯝ ꯄꯥꯝꯕꯤ ꯆꯥꯔꯒꯨꯝꯕ ꯍꯋꯥꯏ ꯃꯔꯨꯒꯨꯝꯕ ꯂꯩꯔꯗꯤ ꯈꯔ ꯂꯧꯕ ꯌꯥꯒꯗ꯭ꯔꯣ
ꯑꯦ ꯂꯩꯍꯦ ꯑꯗꯨꯒꯤꯗꯤ ꯃꯌꯥꯝ ꯂꯩꯍꯦ ꯑꯁ ꯑꯩꯒꯤꯗꯤ ꯌꯥꯔꯝꯃꯦ ꯑꯗꯣ ꯅꯣꯏꯗꯤ ꯍꯥꯏꯗꯤ ꯕꯖꯥꯔ ꯅꯛꯑꯦ ꯕꯖꯥꯔꯗ ꯐꯪꯉꯦ ꯍꯥꯏꯕ ꯋꯥꯅꯤ ꯕꯖꯥꯔꯗ ꯐꯪꯕꯗꯨꯗꯤ ꯍꯧꯖꯤꯛ ꯃꯇꯝꯗꯤ ꯑꯗꯨꯝ ꯂꯣꯏꯅ ꯍꯥꯏꯗꯤ ꯇꯤꯟ ꯀꯥꯡ ꯇꯥꯗꯅꯕ ꯍꯥꯔ ꯅꯨꯡ ꯀꯩꯀꯥ ꯌꯥꯝ ꯆꯥꯏꯗꯅ ꯍꯥꯞꯄꯤꯗꯅ ꯑꯗꯨꯗꯨꯅ ꯆꯥꯕ ꯀꯥꯟꯗꯗꯤ ꯑꯁ ꯆꯤꯟꯖꯥꯛ ꯍꯥꯏꯁꯤꯗꯤ ꯑꯩꯈꯣꯏ ꯆꯥꯕꯥꯗ ꯆꯦꯛꯁꯤꯟꯗꯕ ꯌꯥꯗꯕꯅꯦꯕ ꯑꯗꯨꯗꯨꯅ ꯍꯤꯡꯒꯣꯜꯗ ꯏꯁꯥꯒꯤ ꯊꯥꯖꯕꯁꯦ ꯁꯤꯅ ꯈ꯭ꯋꯥꯏ ꯐꯩꯅꯦꯕ ꯑꯗꯣ ꯑꯩꯒꯤꯗꯤꯅꯦ ꯑꯩ ꯍꯧꯖꯤꯛ ꯇꯧꯔꯤꯁꯦ ꯑꯩ ꯑꯃꯠꯇ ꯍꯥꯞꯇꯦ ꯑꯩꯒꯤꯕꯨꯅꯦ ꯑꯩ ꯑꯩꯒꯤ ꯌꯦꯟ ꯌꯥꯡꯈꯩꯃꯨꯛ ꯂꯩꯌꯦꯕꯀꯣ ꯑꯗꯩ ꯉꯥꯅꯨ ꯀꯨꯟ ꯑꯃꯒ ꯑꯗꯩ ꯑꯣꯛ ꯃꯄꯤ ꯅꯤꯄꯥꯟ ꯑꯃꯒ ꯂꯩꯌꯦ ꯃꯣꯏ ꯃꯌꯥꯝꯗꯒꯤ ꯁꯨꯡꯗꯔꯛꯄ ꯃꯊꯤ ꯃꯌꯨꯡꯗꯣ ꯑꯁ ꯑꯗꯨꯗꯨꯅ ꯑꯩ ꯍꯧꯖꯤꯛ ꯀꯝꯄꯣꯁ ꯁꯦꯝꯃꯒ ꯑꯩ ꯍꯤꯡꯒꯣꯟꯗ ꯂꯣꯏ ꯍꯥꯞꯄꯤꯅꯦ ꯀꯝꯄꯣꯁꯁꯨ ꯂꯧꯋꯣ ꯍꯌꯦꯡ ꯍꯤꯡꯒꯣꯜꯗꯣ ꯊꯥꯛꯄ ꯎꯝ ꯈꯣꯏꯗꯣꯛꯄꯩ ꯀꯥꯟꯗꯣ ꯑꯗꯨꯗ ꯆꯥꯏꯔꯦꯗꯅ ꯑꯗꯨꯗꯨꯒ ꯍꯥꯞꯆꯤꯜꯂꯒ ꯁꯦꯝꯕ ꯌꯥꯕꯅꯦꯕꯀꯣ ꯍꯥꯏꯗꯤ ꯍꯌꯦꯡ ꯄꯣꯠ ꯆꯩꯗꯣ ꯊꯥꯕ ꯀꯥꯟꯗ ꯑꯥ ꯐꯅꯕ ꯃꯍꯩ ꯑꯗꯩ ꯇꯤꯟ ꯀꯥꯡ ꯀꯩꯀꯥ ꯇꯥꯗꯅꯕ ꯑꯗꯨꯅ ꯑꯩꯒꯤꯗꯤ ꯍꯧꯖꯤꯛ ꯑꯥ ꯑꯩꯒꯤꯗꯤ ꯂꯩꯔꯤꯁꯦ ꯈꯥꯃꯦꯟ ꯑꯁꯤꯟꯕ ꯒꯖꯔ ꯊꯕꯤ ꯑꯗꯒꯤ ꯍꯋꯥꯏ ꯑꯁꯥꯡꯕꯤ ꯑꯗꯒꯤ ꯑꯥ ꯀꯩꯅꯣ ꯀꯔꯤ ꯃꯥꯏꯔꯦꯟ ꯈꯣꯡꯗ꯭ꯔꯨꯝ ꯁꯨꯝꯕꯖꯦ ꯑꯩ ꯑꯩ ꯐꯅꯌꯥꯝ ꯌꯣꯟꯒ꯭ꯔꯝꯅꯦ ꯍꯟꯗꯛꯀꯤ ꯑꯁ
ꯎꯝ
ꯑꯗꯣ ꯑꯩꯅ ꯅꯪꯒꯤ ꯄꯤꯒꯦꯅꯁꯨ ꯈꯥꯛꯏꯕꯀꯣ
ꯎꯝ
ꯑꯗꯨꯟ ꯍꯥꯏꯗꯤ ꯁꯤ ꯂꯤꯁꯟꯗ꯭ꯔꯤꯀꯥꯟꯗ ꯂꯥꯛꯍꯧꯋꯣꯕ ꯂꯤꯁꯟꯒ꯭ꯔꯒꯗꯤ ꯆꯥꯕꯗ ꯅꯨꯡꯉꯥꯏꯇꯦꯗꯅ
ꯍꯣꯏ ꯑꯩ ꯑꯩ ꯍꯋꯥꯏ ꯃꯔꯨ ꯀꯩꯀꯥ ꯆꯥꯔ ꯀꯩꯀꯥ ꯇꯣ ꯂꯧꯕ ꯑꯣꯏꯅ ꯑꯗꯩ ꯏꯇꯥꯎꯒꯤ ꯍꯤꯡꯒꯣꯜꯗꯣ ꯌꯦꯡꯕ ꯑꯣꯢꯅ ꯍꯦꯛꯇ ꯂꯥꯛꯑꯒꯦ ꯍꯌꯦꯡꯁꯦ
ꯍꯣꯏ ꯍꯣꯏ ꯂꯥꯛꯑꯣ ꯑꯗꯨꯒ ꯑꯩꯅ ꯄꯨꯈꯤꯖꯨ ꯍꯥꯞꯄꯦꯕꯀꯣ
ꯎꯝ
ꯈꯤ ꯑꯆꯧꯕ ꯑꯃ ꯍꯥꯞꯆꯤꯟꯕꯅꯦ ꯑꯩꯅ ꯂꯝꯗꯣ ꯈꯤꯇꯪ ꯍꯥꯏꯗꯤ ꯍꯌꯦꯡ ꯏꯁꯤꯡ ꯃꯥꯏꯁꯤꯡ ꯀꯔꯤ ꯀꯔꯥ ꯋꯥꯔꯖꯨ ꯈꯣꯠꯂꯁꯨ ꯄꯨꯈ꯭ꯔꯤꯗꯨꯗꯒꯤ ꯆꯤꯡꯖꯤꯜꯂ ꯈꯣꯠꯂꯒ ꯏꯁꯤꯡ ꯆꯥꯏꯅꯕ ꯈꯣꯠꯅꯕꯅ ꯀꯣꯕꯤ ꯊꯥꯔꯛꯄ ꯀꯥꯟꯗꯗꯤ ꯏꯁꯤꯡꯁꯦ ꯌꯥꯝ ꯗꯔꯀꯥꯔ ꯑꯣꯏꯌꯦꯕ ꯑꯗꯨꯗ ꯑꯩꯅ ꯄꯨꯈ꯭ꯔꯤꯗ ꯍꯥꯞꯆꯜꯂꯕꯅꯤꯅ ꯑꯃꯨꯛ ꯉꯥ ꯊꯥꯗꯅꯤꯡꯉꯛꯑꯦꯗꯣ ꯉꯥ ꯊꯥꯗꯅꯤꯡꯉꯦ ꯊꯥꯗꯔꯦ ꯉꯥ ꯈꯔ ꯉꯥ ꯆꯥꯔ ꯈꯔ ꯊꯥꯗꯩꯑꯦꯕ ꯑꯁ ꯐꯖꯔꯦ ꯉꯥꯗꯤ ꯉꯥ ꯑꯃꯅ ꯀꯦꯖꯤ ꯑꯅꯤ ꯃꯈꯥꯏ ꯑꯍꯨꯝ ꯇꯥꯕ ꯃꯉꯥ ꯇꯥꯕ ꯐꯥꯎꯕ ꯌꯥꯎꯔꯦꯗ
ꯑꯁ ꯑꯗꯨꯗꯤ ꯐꯅꯥꯝ ꯆꯥꯎꯔꯦꯅꯦ ꯉꯥꯁꯨ
ꯆꯥꯎꯔꯦ ꯑꯗꯣ ꯑꯩꯅ ꯃꯆꯤꯟꯖꯥꯛꯇꯣ ꯑꯇꯩꯩ ꯑꯝꯇ ꯍꯥꯞꯇꯕꯅꯦ ꯑꯩ ꯆꯦꯡꯀꯨꯞꯀꯅꯦ ꯆꯦꯡꯀꯨꯞꯁꯤꯒ ꯀꯣꯕꯤ ꯃꯅꯥ ꯇꯧꯔꯒ ꯑꯗꯨꯃꯥꯏꯅ ꯀꯨꯞꯅ ꯁꯣꯏꯔꯒ ꯊꯥꯛꯑꯒ ꯆꯥꯏꯔ ꯄꯤꯖꯕꯅꯦꯕꯀꯣ ꯑꯁ ꯑꯗꯨꯅ ꯉꯥ ꯃꯍꯥꯎꯗꯤ ꯐꯖꯅ ꯂꯩꯔꯦꯍꯦ ꯈꯤꯇꯪ ꯍꯌꯦꯡ ꯂꯥꯛꯄꯗꯣ ꯑꯗꯨꯗꯅꯦ ꯂꯥꯛꯑꯒ ꯑꯩꯈꯣꯏꯕꯥꯅꯤ ꯐꯥꯁꯦ ꯀꯨꯝꯃꯒ ꯑꯗꯨꯝ ꯏꯟꯗ ꯏꯔꯥꯏ ꯂꯥꯏꯅ ꯐꯥꯕ ꯌꯥꯏꯌꯦꯕꯀꯣ ꯑꯩꯅ ꯇꯥꯥꯜꯂꯒ ꯅꯪꯅ ꯏꯟ ꯆꯤꯡꯉꯒ ꯇꯧꯔꯁꯨ ꯍꯌꯦꯡ ꯐꯥꯔꯒ ꯐꯖꯅ ꯍꯥꯎꯅ ꯊꯣꯡꯉꯒ ꯆꯥꯖꯦ
ꯏꯟꯊꯣꯛꯅ ꯅꯨꯡꯉꯥꯏꯔꯦꯗ ꯉꯥ ꯆꯥꯕꯁꯨ ꯐꯪꯗꯣꯔꯦ ꯍꯋꯥꯏ ꯃꯔꯨ ꯀꯩꯀꯥ ꯂꯧꯕꯁꯨ ꯐꯪꯗꯣꯔꯦꯅꯦ ꯑꯩꯗꯤ ꯏꯇꯥꯎ ꯃꯅꯥꯛ ꯂꯥꯛꯄꯁꯤꯗ
ꯑꯗꯣ ꯍꯣꯏ ꯕꯖꯥꯔ ꯍꯧꯖꯤꯛ ꯕꯖꯥꯔ ꯅꯣꯏꯗꯤ ꯕꯖꯥꯔ ꯅꯛꯄꯅꯤꯅ ꯑꯗꯨꯝ ꯈꯪꯉꯝꯅꯤ ꯄꯣꯠ ꯆꯩꯁꯤ ꯑꯗꯨꯝ ꯇꯥꯡꯉꯤꯕꯣ ꯈꯣꯠꯂꯤꯕꯣ ꯀꯃꯥꯏ ꯇꯧꯒꯦ
ꯍꯥ ꯄꯣꯠ ꯆꯩꯁꯦ ꯅꯣꯡꯃ ꯅꯣꯡꯃꯒꯤ ꯇꯥꯡꯕ ꯅꯨꯃꯤꯠꯁꯨ ꯌꯥꯎꯋꯤ ꯑꯗꯒꯤ ꯈꯪꯍꯣꯡ ꯍꯣꯡꯕ ꯅꯨꯃꯤꯠꯁꯨ ꯍꯦꯛ ꯌꯥꯎꯔꯝꯃꯤ ꯁꯤꯗꯤ
ꯑꯣ
ꯀꯩꯅꯣ ꯇꯧꯔꯦ ꯑꯩꯈꯣꯏꯅ ꯇꯝꯕ ꯉꯝꯗ꯭ꯔꯦ ꯃꯣꯏꯅ ꯀꯩꯒꯨꯝꯕ ꯎꯝ ꯀꯩꯒꯨꯝꯕ ꯍꯋꯥꯏ ꯑꯦꯗꯤ ꯍꯋꯥꯏ ꯃꯨꯛꯇ ꯑꯥ ꯑꯁꯥꯡꯕꯤꯃꯨꯛꯇ ꯑꯣꯏꯔꯖꯨ ꯅꯣꯡꯃꯗ ꯀꯦꯖꯤꯗ ꯅꯣꯡꯃꯥꯅ ꯑꯃꯨꯛ ꯀꯦꯖꯤꯗ ꯆꯥꯝꯃꯒ ꯍꯨꯝꯐꯨ ꯑꯣꯟꯖꯟꯕ ꯃꯨꯛ ꯌꯥꯎꯔꯛꯀꯅꯤꯗꯣ
ꯑꯥ
ꯃꯤ ꯅꯣꯡꯃ ꯅꯥ ꯑꯃꯨꯛ ꯆꯥꯝ ꯌꯥꯡꯈꯩ ꯑꯗꯨꯃꯥꯏꯅ ꯃꯃꯟꯖꯦ ꯗꯥꯏꯔꯦꯛ ꯁꯤꯗ ꯆꯞ ꯆꯠꯇ꯭ꯔꯦꯕ ꯑꯅꯦꯝ ꯑꯋꯥꯡ ꯑꯅꯦꯝ ꯑꯋꯥꯡ ꯁꯥꯟꯅꯔꯒ
ꯆꯥꯗꯕ ꯌꯥꯗꯝꯅꯤꯅ ꯂꯩꯔꯒ ꯑꯗꯨꯝ ꯆꯥꯗꯣꯏꯅꯦꯕ ꯅꯠꯇ꯭ꯔꯥꯗꯣ
ꯃꯥꯥꯅꯦ
ꯑꯩꯈꯣꯏ ꯃꯤꯑꯣꯏꯕꯒꯤꯗꯤ ꯆꯤꯟꯖꯥꯛꯁꯤꯅꯦꯕ ꯌꯥꯝꯅ ꯃꯔꯨ ꯑꯣꯏꯔꯤꯖꯤ ꯅꯠꯇ꯭ꯔꯥ
ꯎꯝ
ꯑꯗꯣ ꯆꯤꯟꯖꯥꯛꯁꯤ ꯍꯦꯛ ꯁꯣꯏꯕꯗ ꯏꯆꯥꯗꯁꯨ ꯑꯅꯥꯕ ꯀꯔꯤ ꯀꯔꯥ ꯃꯌꯥꯝ ꯂꯥꯛ ꯇꯣꯏꯅꯦꯕ ꯑꯗꯨꯅ ꯆꯤꯟꯖꯥꯛꯁꯦ ꯆꯥꯕ ꯃꯇꯝꯗ ꯌꯥꯝ ꯆꯦꯛꯁꯤꯟꯗꯕ ꯌꯥꯗꯦꯕ ꯑꯗꯒꯤ ꯍꯧꯖꯤꯛꯀꯤ ꯊꯥꯎ ꯀꯔꯤ ꯀꯔꯥꯖꯤꯖꯨ ꯑꯗꯨꯝ ꯁꯦꯡꯗ꯭ꯔꯦꯕ ꯑꯩꯒꯤꯗꯤ ꯃꯃꯥꯡꯗ ꯑꯩꯒꯤ ꯂꯧꯗ ꯑꯩꯅ ꯍꯪꯒꯥꯝ ꯍꯨꯟꯕꯅꯦꯕ ꯍꯪꯒꯥꯝ ꯃꯔꯨ ꯑꯗꯨꯗꯨꯅ ꯍꯟꯗꯛ ꯊꯥꯎ ꯇꯤꯜ ꯑꯅꯤꯃꯨꯛ ꯂꯣꯛꯆꯍꯧꯋꯦ ꯇꯤꯜ ꯑꯃꯥꯗꯤ ꯂꯣꯏꯁꯜꯂꯛꯀꯗꯣꯔꯦ ꯇꯤꯜ ꯑꯃꯥꯗꯤ ꯀꯥꯏꯗ꯭ꯔꯤ
ꯑꯁ ꯌꯥꯝ ꯐꯩꯅꯦ ꯢꯇꯥ
ꯎꯝ ꯑꯗꯣ ꯑꯗꯨꯃꯥꯏꯅ ꯇꯧꯕꯅꯤꯅ ꯑꯁ ꯀꯨꯏꯔꯦꯍꯦ ꯄ ꯕꯖꯥꯔꯗꯒꯤꯒ ꯏꯟꯖꯥꯡ ꯅꯥꯄꯤꯒꯥꯒ ꯂꯩꯔ ꯆꯥꯗꯕ ꯑꯩꯈꯣꯏꯗꯤ ꯑꯩꯈꯣꯏ ꯍꯤꯡꯒꯣꯜꯗꯒꯤ ꯑꯗꯨꯝ ꯍꯦꯛꯑ ꯍꯦꯛꯑꯒ ꯆꯥꯔꯕꯅꯦ ꯍꯥꯏꯗꯤ ꯄꯣꯠ ꯆꯩꯩ ꯊꯥꯔꯝꯃꯦ ꯑꯗꯣ ꯃꯅꯥ ꯃꯁꯤꯡ ꯑꯅꯧ ꯄꯦꯁ ꯁꯨ ꯑꯗꯨꯝ ꯍꯥꯏꯗꯤ ꯃꯁꯥ ꯃꯊꯟꯇ ꯍꯧꯔꯛꯄꯗꯣ ꯑꯗꯣ ꯍꯧꯔꯛꯄꯗꯩ ꯑꯗꯨꯝ ꯊꯤꯔ ꯊꯤꯔꯒ ꯍꯤꯡꯒꯣꯟ ꯍꯤꯡꯒꯣꯟ ꯑꯃ ꯂꯩꯕ ꯀꯥꯏꯁꯤ ꯑꯁ ꯌꯥꯝ ꯀꯥꯟꯅꯩꯍꯦ
ꯍꯣꯏꯅꯦ ꯍꯧꯖꯤꯛꯀꯥꯟ ꯍꯤꯡꯒꯣꯜ ꯂꯩꯇꯕ ꯃꯤꯖꯤꯗꯤ ꯁꯤꯅꯤ ꯋꯥ ꯔꯝꯗꯧꯕꯖꯦ
ꯍꯣ ꯍꯣꯏ ꯄꯩꯁꯥ ꯅꯨꯡꯁꯥꯖꯨ ꯑꯗꯨꯝ ꯃꯔꯥꯡ ꯀꯥꯏꯅ ꯈꯔ ꯈꯔ ꯂꯥꯛꯆꯔꯦꯗꯣ
ꯎꯝ
ꯑꯗꯨꯅ ꯑꯩ ꯗꯨꯃꯥꯏꯅ ꯇꯧꯔꯤꯌꯦ ꯑꯗꯣ ꯆꯥꯎꯁꯨ ꯆꯥꯎꯋꯦ ꯃꯐꯝꯗꯣ ꯑꯗꯨꯝ ꯌꯦꯡꯕꯗꯗꯤ ꯅꯨꯡꯉꯥꯏꯔꯦ ꯇꯪ ꯂꯥꯛꯑꯒ ꯈꯪꯅꯤ ꯑꯗꯨꯕꯨꯗꯤ ꯅꯪ ꯍꯟꯅꯤꯡꯉꯣꯏꯗꯣꯏꯅꯦ ꯑꯗꯨꯒ ꯀꯩꯅꯣꯗꯣ ꯆꯥꯍꯥꯎ ꯆꯨꯖꯥꯛꯇꯣ
ꯑꯥ ꯑꯥ
ꯆꯨꯖꯥꯛ ꯆꯍꯥꯎ ꯆꯨꯖꯥꯛꯇꯣ ꯑꯗꯨꯗꯣ ꯍꯟꯗꯛ ꯑꯩꯅ ꯇ꯭ꯔꯥꯏ ꯑꯝꯇ ꯇꯧꯒꯦꯅ ꯐꯩꯗꯣꯝ ꯑꯍꯨꯝ ꯈꯛ ꯊꯥꯕꯅꯦ ꯑꯁ ꯐꯖꯅ ꯄꯥꯜꯂꯦꯍꯪ ꯑꯗꯨꯖꯨ ꯅꯍꯥꯟ ꯆꯥꯏꯌꯦ ꯑꯁ ꯈꯨꯍꯥꯎꯑꯝ ꯅꯤ ꯅꯞ ꯅꯞ ꯅꯞꯅꯞ ꯂꯥꯎꯔꯒ ꯑꯩꯈꯣꯏ ꯊꯥꯏꯅꯒꯤ ꯃꯩꯇꯩꯒꯤ ꯑꯁꯦꯡꯕ ꯆꯨꯖꯥꯛ ꯆꯥꯍꯥꯎ ꯆꯨꯖꯥꯛꯇꯣ
ꯎꯝ
ꯑꯗꯨꯗꯨꯅꯦꯕ
ꯑꯣ ꯃꯔꯨ ꯀꯥꯗꯤ ꯂꯩꯇ꯭ꯔꯕꯣ ꯑꯗꯨꯕꯣ ꯆꯥꯍꯥꯎꯒꯤ ꯆꯨꯖꯥꯛꯀꯤꯗꯣ
ꯑꯥ ꯃꯔꯨꯁꯦ ꯑꯩꯉꯣꯟꯗ ꯂꯩꯔꯝꯕꯗꯣ ꯑꯩꯒꯤ ꯂꯣꯏ ꯊꯥꯗꯣꯛꯈ꯭ꯔꯦꯕꯀꯣ ꯑꯗꯣ ꯑꯩ ꯁꯨꯃꯥꯏ ꯇꯧꯔꯒꯦ ꯑꯩꯒꯤ ꯍꯧꯖꯤꯛ ꯄꯥꯜꯂꯤꯗꯣ ꯑꯔꯤꯕ ꯌꯥꯎꯋꯦꯕ ꯀꯣ ꯑꯗꯨꯗꯒꯤ ꯑꯩ ꯃꯔꯨ ꯂꯣꯛꯅꯕ ꯈꯔ ꯊꯝꯕꯅꯦꯕ
ꯎꯝ
ꯍꯥ ꯑꯗꯨꯗꯣ ꯍꯌꯦꯡ ꯏꯇꯥꯎꯕꯤꯅ ꯂꯥꯛꯄꯗꯗꯤ ꯄꯨꯕ ꯅꯨꯡꯉꯥꯏꯔꯣꯏ ꯑꯩ ꯊꯤꯜꯂꯛꯑꯒꯦ ꯅꯣꯡꯃꯥ ꯍꯥꯏꯗꯤ ꯂꯣꯛꯄ ꯌꯥꯔꯦ ꯍꯥꯏꯕ ꯀꯥꯟꯗꯨꯗꯨ ꯄꯨ ꯃꯄꯨꯝ ꯐꯥꯗ꯭ꯔꯒꯗꯤ ꯃꯣꯏꯗꯤ ꯀꯩꯅꯣ ꯇꯧꯋꯦꯕ ꯁꯨꯝ ꯁꯨꯝ ꯆꯥꯔꯒꯅꯦ ꯍꯥꯏꯗꯤ ꯊꯥꯕ ꯀꯥꯟꯗ ꯅꯨꯡꯉꯥꯏꯇꯕꯗꯣ ꯑꯣꯏꯕ ꯁꯨꯝ ꯆꯥꯔꯒꯗꯤ ꯄꯣꯠꯁꯦ ꯄꯥꯟꯒꯟꯗꯦꯗꯅ ꯑꯗꯨꯗꯨꯅ ꯅꯨꯡꯉꯥꯏꯔꯔꯣꯏ ꯑꯗꯨꯅ ꯂꯤꯔꯕ ꯀꯥꯟꯗ ꯑꯩꯅ ꯃꯇꯥꯡ ꯆꯥꯔꯀꯥꯟꯗ ꯑꯗꯨꯝ ꯑꯩ ꯇꯥꯎꯕꯤꯗ ꯀꯣꯏꯊꯣꯔꯛꯄ ꯑꯣꯏꯅ ꯑꯗꯨꯝ ꯄꯣꯔꯛ ꯑꯒꯦꯕꯀꯣ ꯑꯗꯨꯗꯨꯒ ꯍꯧꯖꯤꯛ ꯃꯔꯨ ꯑꯣꯏꯅ ꯑꯩꯅ ꯄꯥꯝꯃꯤꯁꯦ ꯑꯩꯅ ꯍꯧꯖꯤꯛ ꯍꯥꯏꯕ ꯃꯤꯗꯣ
ꯎꯝ
ꯑꯊꯨꯕꯥꯒꯤ ꯑꯣꯏꯅ ꯄꯥꯝꯃꯦꯕ ꯍꯥꯏꯗꯤ ꯄꯣꯠꯆꯩ ꯁꯤꯡꯁꯦ ꯁꯦꯟꯅꯕꯗ ꯑꯗꯨꯝ ꯈꯔ ꯋꯥꯏꯑꯕ ꯌꯥꯝꯅ ꯍꯥꯏꯗꯤ ꯁꯟ ꯀꯩꯀ ꯆꯪꯒꯗ꯭ꯔꯥ ꯈꯣꯠꯀꯗ꯭ꯔꯅ ꯆꯥꯎꯕꯅꯤꯅ ꯑꯗꯨꯅ ꯑꯩ ꯅꯨꯡ ꯂꯪꯉꯣꯏ ꯆꯦꯛ ꯀꯩꯀꯥ ꯂꯣꯏꯅ ꯔꯦꯗꯤ ꯇꯧꯔ ꯂꯧꯁꯤꯜꯂ ꯊꯝꯃꯕꯅꯦ ꯃꯤ ꯈꯛꯇ ꯉꯥꯏꯔꯕꯅꯦ ꯑꯩ ꯅꯣꯏꯔꯣꯝꯗ ꯃꯤ ꯉꯍꯥ ꯇ ꯊꯕꯛ ꯁꯨꯕꯗ ꯌꯥꯝ ꯍꯥꯏꯗꯤ ꯃꯣꯏ ꯈꯨꯠꯁꯨꯗꯣ ꯑꯩꯅ ꯌꯥꯝ ꯄꯥꯝꯖꯕ ꯍꯥꯏꯇꯥꯔꯦ ꯑꯗꯨꯗꯨ
ꯃꯅꯦ
ꯍꯣ ꯑꯩꯈꯣꯏꯁꯣꯝ ꯅꯥꯀꯥꯟ ꯂꯣꯝꯒꯤꯗꯤ ꯄꯩꯁꯥꯒꯤ ꯈꯛꯇꯁꯨ ꯈꯜꯂꯒ ꯁꯨꯗꯕꯅꯤ ꯍꯥꯏꯗꯤ ꯐꯖꯅ ꯆꯦꯛꯁꯤꯟꯅ ꯊꯕꯛꯇꯣ ꯇꯧꯕꯅꯦ ꯑꯩꯈꯣꯏ ꯁꯣꯝ ꯅꯥꯀꯟꯗꯣꯝꯒꯤ ꯃꯤꯒꯩꯗꯤ
ꯑꯣ ꯑꯗꯨꯅꯦ ꯑꯩꯅ ꯑꯗꯨꯅꯦ ꯈꯜꯂꯤꯁꯦ ꯅꯪ ꯂꯥꯛꯑꯣ ꯆꯥꯛ ꯆꯔꯥ ꯑꯃ ꯆꯥꯊꯣꯛ ꯃꯤꯟꯅꯔꯁꯦ ꯑꯗꯨꯒ ꯅꯪꯒꯤ ꯍꯤꯟꯖꯥꯡ ꯅꯥ ꯄꯤ ꯅꯪꯅ ꯈꯨꯠꯅ ꯐꯪꯅ ꯅꯪꯅ ꯄꯥꯝꯖꯕꯗꯣ ꯍꯦꯛꯆꯔꯣ ꯒꯖꯔꯒ ꯄꯥꯜꯂꯤꯕ ꯈꯣꯠꯂꯤꯕ ꯃꯌꯥꯝ ꯑꯁ ꯌꯥꯝ ꯐꯖꯅ ꯐꯖꯅ ꯄꯥꯟꯒ꯭ꯔ ꯖꯥꯠꯅꯤꯍꯦ ꯑꯥ ꯌꯨꯝꯗ ꯁꯥꯖꯕ ꯍꯥꯔꯅ ꯁꯟꯊꯤ ꯁꯟꯌꯨꯡꯅ ꯁꯦꯝꯃꯒ ꯍꯥꯞꯄꯁꯤꯗꯤꯀꯣ ꯃꯅꯥ ꯃꯁꯤꯡꯁꯦ ꯑꯁ ꯌꯥꯝ ꯐꯖꯅ ꯐꯩꯍꯦ
ꯑꯗꯣ ꯏꯇꯥꯎ ꯏꯇꯥꯎꯅ ꯉꯁꯥꯏ ꯑꯥ ꯍꯥꯏꯐꯦꯠ ꯄꯟꯈꯤꯕ ꯍꯪꯒꯥꯝ ꯊꯥꯎ ꯇꯧꯕꯒꯤꯗꯣ
ꯑꯣ ꯑꯥ
ꯑꯗꯨꯗꯣ ꯍꯪꯉꯥꯝ ꯍꯪꯉꯥꯝ ꯊꯥꯎꯒꯤ ꯃꯥꯥꯏ ꯄ꯭ꯔꯣꯁꯦꯁꯁꯦ ꯀꯃꯥꯏꯅ ꯇꯧꯒꯦ ꯑꯩꯒꯤꯖꯤ ꯈꯪ ꯑꯩꯁꯨ ꯈꯪꯗꯦ ꯈꯪꯅꯤꯡ ꯂꯩꯔꯝꯃꯤ ꯢꯇꯥꯎꯗꯤ ꯍꯥꯏꯗꯤ ꯑ ꯏꯇꯥꯎꯒꯤꯗꯤ ꯌꯨꯝꯗ ꯊꯥꯡꯉꯩꯁꯦꯡꯅ ꯏꯇꯥꯎꯒꯤ ꯂꯝꯗ ꯇꯧꯔꯒ ꯇꯧꯖꯕꯅꯤꯅ ꯈꯔ ꯃꯈꯩꯗꯤ ꯈꯪꯉꯝꯅꯤꯗꯅ
ꯑꯁ ꯌꯥꯕ ꯌꯥꯝ ꯊꯤꯅ ꯂꯥꯏꯗ ꯀꯩꯁꯨ ꯂꯨꯅ ꯈꯜꯂꯨꯅꯨ ꯑꯥ ꯍꯪꯒꯥꯝ ꯑꯈꯣꯏ ꯍꯪꯒꯥꯝ ꯃꯔꯨ ꯂꯣꯛꯈꯤꯕꯒꯤꯗꯨ ꯂꯩꯌꯦꯗ ꯂꯩꯕꯗꯣ ꯑꯗꯨ ꯗꯨꯀꯥꯟꯗꯁꯨ ꯑꯗꯨꯝ ꯐꯪꯉꯦꯕ ꯑꯗꯨꯗꯣ
ꯎꯝ ꯎꯝ
ꯑꯗꯨꯗꯣ ꯑ ꯑ ꯑꯗꯨꯝ ꯀꯩꯁꯨ ꯈꯨꯠ ꯌꯥꯝ ꯆꯪꯕ ꯅꯠꯇꯦ ꯑꯗꯨ ꯆꯥꯏꯔꯦꯗꯅ ꯑꯗꯨꯗꯨꯒ ꯑꯩꯈꯣꯏꯅ ꯑꯗꯨꯝ ꯏꯇꯥꯎꯕꯤꯁꯨ ꯈꯪꯉꯝꯅꯤ ꯍꯪꯒꯥꯝꯅ ꯂꯤꯔꯛꯑ ꯀꯥꯟꯗ ꯃꯔꯨ ꯃꯔꯨ ꯃꯌꯥꯝ ꯌꯥꯎꯔꯛꯄꯗꯣ ꯐꯖꯅ ꯂꯤꯔꯛ ꯀꯥꯟ ꯃꯄꯨꯡ ꯐꯥꯔꯛꯀꯥꯟꯗ ꯈꯥꯎꯗꯣꯛꯑꯒ ꯃꯦꯆꯤꯟꯗ ꯇꯛꯈꯥꯏꯕꯅꯦ
ꯑ
ꯑꯗꯨꯃꯥꯏꯅ ꯇꯛꯈꯥꯏꯔꯒ ꯁꯨꯡꯕꯅꯦ ꯌꯩꯕ ꯈꯣꯠꯄꯗꯕꯨꯗꯤ ꯃꯦꯆꯤꯟꯅ ꯇꯧꯔꯅꯤ ꯃꯤ ꯈꯔ ꯆꯪꯍꯜꯂꯅꯤ ꯍꯥꯏꯗꯤ ꯍꯣꯟꯗꯣꯛ ꯍꯣꯟꯖꯤꯟ ꯇꯥꯈꯠ ꯇꯥꯊꯣꯛꯁꯤꯟ ꯇ ꯇꯧꯕꯒꯤ ꯑꯩꯈꯣꯏ ꯈꯨꯠꯅ ꯍꯦꯛꯇ ꯁꯨꯕ ꯅꯠꯇꯦꯕ ꯃꯦꯆꯤꯟ ꯇꯧꯔꯒ ꯇꯛꯈꯥꯏꯔꯒ ꯁꯨꯡꯕꯅꯦꯕ ꯊꯥꯎꯗꯣ ꯍꯌꯦꯡ ꯏꯇꯥꯎꯒꯤꯁꯨ ꯑꯩ ꯂꯤꯇꯔ ꯑꯍꯨꯝ ꯃꯔꯤ ꯍꯥꯞꯀꯦꯅ ꯈꯜꯂꯤꯌꯦ ꯑꯗꯣ ꯑꯩ ꯍꯣꯔꯦꯟ ꯈꯥꯏꯗꯣꯛꯑꯒ ꯊꯝꯅꯝꯃꯒꯦ ꯍꯌꯦꯡꯗꯣ ꯁꯣꯏꯗꯕꯤꯗ ꯂꯥꯛꯑꯣ ꯑꯗꯨ ꯍꯥꯞꯄꯨꯅꯕ
ꯍꯥ ꯑꯩꯒꯤ ꯍꯤꯡꯒꯣꯟꯗꯖꯨ
ꯃꯤꯗꯨꯁꯨ ꯄꯨꯕꯤꯔꯛꯑꯣ ꯆꯥꯃꯤꯟꯅꯅꯕ ꯄꯨꯂꯞ
ꯍꯣꯏ ꯍꯣꯏ ꯄꯨꯂꯞ ꯍꯦꯛꯇ ꯂꯥꯛꯃꯤꯟꯅꯔꯒꯦ
ꯍꯣꯏ
ꯑꯗꯣ ꯑꯥ ꯑꯩꯒꯤ ꯍꯤꯡꯒꯣꯜꯗꯁꯨ ꯍꯟꯗꯛ ꯍꯋꯥꯏ ꯑꯁꯥꯡꯕꯤ ꯀꯩꯀꯥ ꯈꯔ ꯃꯇꯦꯛ ꯑꯃ ꯊꯥꯕꯗꯣ ꯈꯔ ꯄꯥꯜꯂꯤꯌꯦ ꯑꯗꯣ ꯑꯩꯒꯤꯁꯨ ꯑꯩꯒꯤ ꯂꯩꯖꯕ ꯈꯔ ꯄꯨꯖꯔꯛꯀꯦ ꯏꯇꯥꯎꯗ ꯄꯤꯖꯅꯤꯡꯉꯦꯕ ꯑꯩꯁꯨ
ꯑꯦꯁ ꯑꯦ ꯄꯨꯔꯛꯀꯅꯨ ꯌꯥꯅꯤ ꯑꯩ ꯍꯋꯥꯏ ꯑꯁꯥꯡꯕꯤ ꯐꯩꯗꯣꯝ ꯃꯔꯤ ꯃꯉꯥ ꯆꯥ ꯉꯝꯗꯗꯅ ꯂꯩꯔꯤ ꯏꯇꯥꯎꯕꯤ ꯈꯔ ꯈꯔ ꯆꯥꯅꯕ ꯊꯝꯃꯣ ꯑꯩꯒꯤꯗꯤ ꯃꯌꯥꯝ ꯍꯧꯔꯤꯕ ꯅꯪ ꯍꯌꯦꯡ ꯂꯥꯛꯑ ꯈꯪꯅꯤ ꯑꯩꯉꯣꯟꯗꯩꯕꯨ ꯃꯌꯥꯝ ꯍꯦꯛꯑꯒ ꯄꯨꯒꯣ ꯐꯖꯅ ꯄꯥꯜꯂꯦꯕ
ꯑꯣ ꯑꯗꯨꯕꯣꯕ ꯏꯇꯥꯎꯒꯤ ꯍꯤꯡꯒꯣꯜꯗ ꯄꯥꯟꯕꯒ ꯑꯩꯒꯤ ꯍꯤꯡꯒꯣꯜꯗ ꯄꯥꯟꯕꯒ ꯃꯍꯥꯎꯗꯤ ꯈꯦꯠꯅꯅꯤꯗꯅ
ꯍꯣꯏ ꯑꯗꯨꯕꯨꯗꯤ ꯈꯦꯠꯅꯅꯤ ꯑꯗꯨꯗ ꯄꯥꯝꯃꯨꯏꯕ ꯅꯣꯏꯒꯤꯗꯤ ꯕꯖꯥꯔ ꯅꯛꯄꯅꯤꯅ ꯍꯥꯏꯗꯤ ꯍꯤꯡꯒꯣꯜꯗꯣ ꯌꯥꯝꯅ ꯆꯥꯎꯕꯁꯨ ꯅꯠꯇꯕꯅ ꯄꯣꯠ ꯆꯩꯗꯣ ꯂꯩꯅꯩꯗꯅ ꯑꯩꯈꯣꯏꯗꯤ ꯆꯥꯎꯕꯅꯦ ꯁꯦ ꯍꯦꯛꯅꯤꯡ ꯀꯥꯟꯗ ꯆꯪ ꯆꯪꯉꯥ ꯍꯦꯛ ꯍꯦꯛꯑꯒ ꯆꯥꯗꯣꯏꯅꯦꯕ ꯅꯣꯏꯒꯤꯅꯤꯅ ꯄꯤꯛꯄꯅꯤꯅꯅꯦ ꯅꯨꯡꯉꯥꯏꯇꯦꯕ ꯑꯥ ꯏꯇꯥꯎꯅ ꯂꯥꯛꯄꯗ ꯄꯥꯏꯔꯛꯀꯦ ꯍꯥꯏꯔꯒꯅꯅꯦ ꯎꯝ ꯑꯁꯨꯃꯥꯏꯅ ꯑꯩ ꯏꯇꯥꯎꯗ ꯄꯣꯠ ꯑꯃ ꯍꯥꯏꯔꯛꯑꯒꯦꯕꯀꯣ ꯑꯗꯨꯗꯣ ꯄꯨꯕꯤꯔꯛꯑꯣ
ꯍꯣꯏ ꯍꯣꯏ ꯌꯥꯏꯌꯦ ꯄꯨꯔꯛꯀꯦ ꯍꯥꯏꯔꯛꯑꯣ ꯏꯇꯥ
ꯑꯣ ꯑꯩꯁꯦ ꯌꯦꯟꯒꯤ ꯃꯆꯤꯟꯖꯥꯛ ꯈꯔ ꯂꯧꯒꯗꯕ ꯂꯩꯕꯅꯦꯕꯀꯣ ꯑꯩꯅ ꯂꯥꯛꯄꯗꯣ ꯐꯔꯛ ꯈꯔ ꯇꯥꯔꯅꯤ ꯑꯥ ꯌꯦꯟꯒꯤ ꯃꯆꯤꯟꯖꯥꯛꯇꯣ ꯕꯣꯔꯥ ꯑꯃꯇꯪ ꯍꯦꯛ ꯌꯥꯎꯕꯤꯔꯛꯑꯣ ꯀꯔꯤ ꯒꯥꯔꯤ ꯌꯥꯎꯒꯗꯣꯏ ꯅꯠꯇ꯭ꯔꯣ ꯍꯌꯦꯡ ꯂꯥꯛꯄꯗ
ꯍꯣꯏ ꯍꯣꯏ ꯑꯩ ꯒꯥꯔꯤꯗ ꯍꯦꯛꯇ ꯂꯥꯛꯑꯒꯦ
ꯍꯣꯏ ꯑꯩ ꯌꯦꯟ ꯀ꯭ꯔꯣꯏꯂꯔ ꯃꯔꯨꯝ ꯀꯨꯛꯄꯤꯗꯣ
ꯎꯝ
ꯑꯗꯨꯗꯣ ꯀꯣꯢꯂꯔ ꯀꯣꯛꯄꯤ ꯃꯔꯨꯝ ꯀꯣꯛꯄꯤꯗꯨꯒꯤ ꯄꯤꯖꯅꯅꯕꯅꯦꯕꯀꯣ ꯃꯃꯤꯡꯗꯨꯕꯨꯗꯤ ꯑꯩ ꯍꯣꯔꯦꯟ ꯏꯔꯒ ꯃꯦꯁꯦꯁ ꯑꯣꯏꯅ ꯊꯥꯖꯤꯜꯂꯛꯑꯒꯦ ꯢꯇꯥꯎꯕꯤꯗ
ꯍꯣꯢ ꯍꯣꯏ ꯊꯥꯖꯜ ꯂꯣ ꯍꯦꯛ